ꯑꯥ ꯇꯥꯕ꯭ꯔꯣ ꯇꯥꯏꯌꯦ ꯇꯥꯏꯌꯦ
ꯍꯜꯂꯣ
ꯇꯥꯏꯌꯦ ꯇꯥꯗꯕ꯭ꯔꯣ
ꯀꯅꯥꯔꯣ ꯅꯪ ꯅꯪ ꯀꯩꯏꯔꯣ ꯅꯪ ꯀꯅꯥꯔꯣ
ꯑꯩꯅꯦ ꯀꯥꯎꯔꯕꯣ
ꯑꯩꯒꯤ ꯅꯨꯄꯤꯔꯣ
ꯃꯥꯟꯅꯤ
ꯑꯥꯁ ꯑꯩ ꯉꯁꯤ ꯆꯥꯛ ꯆꯥꯔꯦ
ꯅꯪꯁꯨ ꯌꯥꯝ ꯊꯨꯅ ꯀꯥꯎꯋꯦ ꯇꯜꯂꯦꯗ
ꯍꯥ ꯀꯩꯗꯧꯔꯥ ꯂꯩꯒꯦ
ꯁꯨꯝ ꯍꯤꯞꯄꯝꯕꯅꯦ ꯅꯪꯗꯤ
ꯑꯥꯁ ꯑꯩꯗꯣ
ꯑꯥ
ꯀꯩꯅꯣꯗ ꯁꯞꯄꯣꯔꯠ ꯇꯧꯕꯅꯦꯕ ꯑꯁ ꯑꯩꯅ ꯁ ꯞꯄꯣꯔꯠ ꯀꯩꯅꯣꯅ ꯉꯝꯈ꯭ꯔꯦ ꯉꯝꯗꯕ ꯃꯤꯗꯨꯗ ꯑꯩꯩ ꯁꯞ ꯄꯣꯔꯠ ꯇꯧꯕ ꯌꯥꯝꯅ ꯄꯦꯟꯗꯦ
ꯅꯪꯒꯤ
ꯍꯥꯥ
ꯉꯥꯛꯇꯪꯗꯤ ꯍꯔꯥꯎꯔꯨꯔꯦ ꯅꯠꯇ꯭ꯔ
ꯑꯁ ꯉꯍꯥꯛꯇꯪꯗꯤ ꯍꯔꯥꯎꯔꯔꯦ ꯑꯁ ꯍꯔꯥꯎꯃꯥꯟꯗꯅ ꯑꯩ ꯌꯦꯟ ꯆꯥꯎ ꯌꯦꯟ ꯆꯥꯎꯋꯣ ꯑꯣꯛ ꯆꯥꯎꯋꯣ ꯉꯥ ꯆꯥꯎꯋꯣ ꯁꯟ ꯆꯥꯎꯋꯣ ꯑꯁ ꯃꯤꯆꯥꯎꯋꯣ ꯇꯧꯔ ꯂꯩꯔꯝꯃꯒ ꯑꯁ ꯂꯥꯁꯇ ꯂꯣꯏꯅꯤ ꯍꯪꯒꯥꯝꯖꯥꯎ ꯑꯣꯏ ꯑꯣꯊꯑꯣꯛꯈ꯭ꯔꯦ
ꯑꯁ ꯅꯨꯡꯉꯥꯏꯇꯦꯗ
ꯑꯁ ꯅꯪ ꯂꯩꯔꯝꯃꯗꯤ ꯅꯨꯉꯥꯏ ꯅꯪꯒꯥꯥ ꯂꯩꯔꯝꯃꯗꯤ ꯑꯁ ꯄꯣꯛ ꯄꯥꯛ ꯄꯣꯛ ꯄꯥꯛ ꯀꯥꯎꯅꯉꯥꯏ ꯍꯥꯏ ꯊꯝꯒꯗꯕꯅꯤꯅꯦ ꯑꯁ ꯅꯪꯗꯤ ꯕꯣꯜꯒ ꯌꯦꯡꯗ꯭ꯔꯤ ꯀꯩꯒꯤꯔꯥ
ꯑꯩꯁꯦ ꯀꯌꯥ ꯄꯥꯝꯗꯕ ꯍꯥꯏꯇꯥꯔꯦꯅꯦ
ꯍꯁ ꯅꯪ ꯍꯦꯔꯣ ꯑꯩ ꯑꯗꯨꯃꯨꯛꯇꯅ ꯄꯥꯝꯃꯒ ꯅꯪꯅ ꯄꯥꯝꯗ꯭ꯔꯤꯁꯤ ꯎꯝ
ꯎꯝ
ꯆꯩ ꯄꯥꯝꯃꯦ ꯅꯪ ꯂꯤꯆꯩ ꯄꯥꯝꯕ꯭ꯔ ꯎꯇꯨꯞ ꯄꯥꯝꯕ꯭ꯔ
ꯏꯁ ꯆꯥꯛ ꯄꯥꯝꯃꯦ
ꯑꯆꯥꯄꯣꯠ ꯄꯥꯝꯃꯦ
ꯑꯆꯥꯄꯣꯠꯇꯣ ꯅꯣꯏꯌꯨꯝꯒꯤ ꯃꯈꯥꯒꯤ ꯅꯣꯏ ꯌꯨꯝꯒꯤ ꯃꯈꯥꯒꯤ ꯃꯅꯨꯡꯒꯤ ꯃꯅꯨꯡꯒꯤꯗꯣ ꯑꯗꯨꯗ ꯑꯆꯄꯣꯠ ꯃꯌꯥꯝ ꯂꯩꯈ꯭ꯔꯕꯅꯦ ꯑꯩꯒꯤ ꯃꯤꯡꯗ ꯑꯗꯨꯝ ꯂꯩꯔꯣ ꯂꯧꯔꯣ ꯑꯩ ꯅꯍꯥꯟ ꯍꯥꯏꯅꯈ꯭ꯔꯕꯅꯤ
ꯍꯣꯏ ꯍꯣꯏ
ꯑꯗꯣ ꯍꯌꯦꯡ ꯂꯧꯔꯣꯀꯣ ꯑꯗꯨꯗꯨꯀꯣ ꯆꯥꯅꯤꯡꯕ ꯑꯗꯨꯝ ꯂꯧꯔꯣ
ꯃꯥꯅꯤ ꯀꯩ ꯃꯊꯦꯜ ꯆꯥꯔꯒꯦ ꯉꯁꯤꯗꯤ
ꯃꯦꯁꯤꯁꯦ ꯑꯁ ꯁꯛꯁꯦ ꯉꯁꯤ ꯏꯟꯁꯥꯡ ꯑꯅꯤ ꯊꯣꯡꯉꯦ ꯁꯛꯁꯦ ꯊꯤꯃꯜꯂꯦ ꯍꯥꯏꯅ ꯑꯩꯈꯣꯏ ꯑꯩꯈꯣꯏꯕꯥꯗ ꯍꯋꯥꯏ ꯊꯣꯡꯉꯣ ꯍꯥꯏꯅ ꯈꯔ ꯁꯛ ꯐꯖꯅ ꯊꯣꯡꯅꯤꯡꯉꯥꯏ ꯍꯋꯥꯏ ꯊꯣꯡꯉꯒ ꯍꯋꯥꯏ ꯈꯔ ꯆꯥꯏꯌꯦ ꯑꯗꯨꯒ ꯉꯔꯥꯡ ꯌꯦꯟꯁꯨ ꯆꯥꯕ ꯐꯪꯗꯔꯦ ꯍꯥꯏꯅ ꯌꯦꯟ ꯊꯣꯡꯉꯣ ꯍꯥꯏꯔꯝꯃꯒ ꯌꯦꯟ ꯅꯠꯇꯕꯤꯗ ꯌꯦ ꯌꯦꯟꯗꯦꯡ ꯑꯣꯏꯅ ꯊꯣꯡ ꯂꯩꯔꯝꯃꯦ ꯑꯁ ꯄꯨꯔꯥ ꯕꯦꯔꯥꯅꯤ ꯅꯪꯗꯤ ꯃꯥꯏꯔꯦꯟꯒ ꯀꯔꯤ ꯍꯥꯏꯕ
ꯍꯥꯎꯕ꯭ꯔꯥ ꯌꯥꯝ ꯍꯥꯎꯔꯦꯅꯦ
ꯍꯥꯎꯕꯗꯤ ꯀꯌꯥ ꯑꯣꯏꯗꯦ ꯍꯥꯏꯗꯤ ꯑꯗꯨꯒꯨꯝꯕ ꯍꯤꯟꯖꯥꯡꯗꯨꯗꯤ ꯍꯋꯥꯏꯖꯥꯔ ꯊꯥꯛꯑꯗꯤ ꯍꯥꯎꯋꯦꯗꯅ
ꯎꯝ ꯍꯋꯥꯏꯖꯔꯥ ꯍꯥꯞꯄꯗꯤ ꯍꯥꯎꯕ꯭ꯔꯥ ꯑꯁ ꯑꯩꯗꯤ ꯃꯔꯦꯟ ꯆꯥꯅꯤꯡꯗꯦ ꯑꯩ ꯁꯨꯛꯄꯥꯝ ꯄꯥꯝꯗꯦ ꯃꯥꯏꯔꯦꯟꯁꯦ ꯑꯩꯗꯤ ꯃꯥꯏꯔꯦꯟꯁꯦ ꯁꯨꯝ ꯄꯥꯝꯕꯝ ꯑꯗꯦ ꯑꯁ ꯊꯤ ꯃꯥꯂꯦ ꯃꯟꯕꯗꯨꯒ ꯇꯣꯡꯕꯤꯔꯝꯃꯗꯤ
ꯃꯥꯏꯔꯦꯟ
ꯃꯌꯥꯦꯟꯗ ꯍꯋꯥꯏꯖꯔ ꯍꯥꯞꯄꯗꯤ ꯍꯥꯎꯕ꯭ꯔꯥ ꯎꯝ
ꯑꯥ ꯃ ꯃꯥꯏꯔꯦꯟ ꯑꯄꯤꯛꯄꯗꯣ ꯌꯥꯝ ꯀꯟꯗ꯭ꯔꯤꯕꯗꯣ ꯅꯧꯕꯗꯣ ꯑꯗꯨꯗꯨꯒ ꯃꯅꯥꯒ ꯒꯥ ꯊꯣꯡꯕꯗ ꯍꯋꯥꯏꯖꯥꯔ ꯊꯥꯛꯑꯗꯤ ꯍꯥꯎꯋꯦꯕꯀꯣ
ꯍꯥꯎꯕꯅꯦ ꯍꯥꯎꯕꯅꯦ ꯎꯝ
ꯑꯩꯈꯣꯏꯗꯤ ꯍꯋꯥꯏꯖꯥꯔ ꯂꯩꯇ꯭ꯔꯕꯅꯤꯅ ꯉꯁꯤꯗꯣ ꯃꯥꯏꯔꯦꯟ ꯆꯥꯅꯤꯡꯉꯥꯏꯅꯁꯨ
ꯈꯜꯂꯝꯗꯕ ꯍꯥꯏꯇꯥꯔꯦꯅꯦ ꯃꯥꯏꯔꯦꯅꯒ ꯃꯥꯏꯔꯦꯅ ꯃꯅꯥ ꯆꯥꯅꯤꯡꯉꯥꯏꯗꯣ ꯑꯗꯨꯒꯤ ꯍꯋꯥꯏꯖꯥꯔ ꯂꯧꯔꯛꯇ꯭ꯔꯕ
ꯑꯁ ꯑꯗꯨꯗꯤ ꯊꯤꯅ ꯆꯥꯔꯦ
ꯑꯗꯨ ꯍꯥꯎꯇꯅ ꯆꯥꯔꯦ ꯍꯣꯏ
ꯑꯁ ꯆꯥꯛꯀꯁꯦ ꯆꯪꯉꯝꯗꯧ ꯃꯥꯟꯗ꯭ꯔꯦ ꯅꯪ
ꯆꯥꯛ ꯎꯝ
ꯌꯣꯠꯄꯗꯤ ꯌꯥꯕ꯭ꯔꯥ ꯅꯪꯁꯦ
ꯌꯣꯠꯄ ꯌꯥꯗ꯭ꯔꯦ ꯃ
ꯌꯥꯥꯗ꯭ꯔꯦ ꯌꯣꯠꯄ
ꯌꯦꯡꯒ ꯆꯥꯔꯦ
ꯑꯁ ꯅꯪ ꯏꯅꯥꯛꯇ ꯂꯩꯔꯝꯝꯃꯗꯤ ꯅꯪ ꯏꯅꯥꯥꯛꯇ ꯂꯩꯔꯝꯃꯗꯤ ꯑꯁ ꯅꯪ ꯅꯆꯤꯟꯗ ꯑꯩꯅ ꯆꯥꯛ ꯏꯟꯁꯤꯜꯂꯒ ꯀꯩꯅꯣ ꯗꯤ ꯆꯩꯅꯔ ꯆꯩꯅꯔ ꯅꯪ ꯅꯥꯆꯤꯟꯗ ꯑꯩꯅ ꯊꯤꯟꯖꯟꯒꯗꯕꯅꯦ ꯅꯪ
ꯑꯧ ꯃꯥꯅꯦ
ꯀꯨꯝꯈꯔꯕ ꯀꯨꯝꯈꯔꯕ ꯍꯪꯉꯒ ꯑꯗꯨꯃꯥꯏꯅ ꯇꯧꯒꯗꯕꯅꯤꯅꯦ
ꯎꯝ
ꯍꯌꯦꯡ ꯅꯪ ꯗ꯭ꯌꯨꯇꯤꯗ ꯆꯠꯀꯅꯤꯀꯣ
ꯎꯝ ꯆꯠꯀꯅꯤ
ꯃꯤ ꯃꯆꯥꯗꯤ ꯅꯨꯡꯉꯥꯏꯔꯦꯍꯦ
ꯑꯁ ꯀꯗꯥꯏꯗꯒꯤꯅꯣ ꯇꯜꯂꯁꯨ ꯇꯟꯅ ꯎꯄꯥꯏ ꯂꯩꯇ ꯆꯠꯂꯤꯅꯦ ꯋꯥꯏ ꯌꯥꯝꯅ
ꯑꯁ ꯕꯨꯛꯀꯤꯡ ꯂꯩꯁꯥ ꯑꯉꯥꯡꯁꯤꯡ ꯕꯨꯀꯤꯡ ꯕꯨꯛꯀꯤꯡꯒ ꯇꯧꯕ ꯌꯥꯔꯣꯏꯗꯔꯣ ꯑꯝ
ꯀꯩꯕ
ꯕꯨꯛ ꯕꯨꯛ ꯇꯧꯔꯝꯕ ꯌꯥꯔꯣꯏꯗ꯭ꯔꯣ ꯍꯌꯦꯡꯋꯥꯏ
ꯌꯥꯗꯕꯩ
ꯑꯃꯨꯛ ꯌꯦꯡ ꯃꯆꯥꯥ ꯃꯆꯨꯁꯤꯡ ꯑꯉꯥꯡ ꯃꯆꯥꯗꯣ ꯕꯨꯛ ꯇꯧ ꯇꯤꯀꯦꯛ ꯂꯣꯏ ꯇꯪꯅꯈ꯭ꯔꯖꯥꯠꯂꫭ
ꯂꫭꯏꯟ ꯀꯛꯅꯈ꯭ꯔꯦ
ꯑꯩꯁꯦ ꯅꯪ ꯑꯣꯏ ꯀꯛ ꯇꯥꯔꯦ ꯑꯗꯨ ꯑꯣꯏꯔꯗꯤ
ꯎꯝ ꯀꯛꯄꯤꯌꯣ
ꯌꯥꯔꯅꯤꯀꯣ ꯅꯪ ꯑꫭꯏ ꯀꯛ ꯇꯥꯥꯔꯦ ꯑꯗꯨꯗꯤ ꯀꯨꯝꯁꯤꯒꯤ ꯑꯣꯛꯇꯣꯕꯔ ꯗꯦꯠ ꯊꯥꯔꯇꯤ ꯅꯥꯏꯟꯗ ꯂꯥꯛꯀꯦ
ꯍꯣꯏ ꯍꯣꯏ ꯊꯥꯔꯇꯤ ꯅꯥꯏꯟꯗꯤ ꯉꯟꯃꯟꯂꯦ
ꯀꯌꯥꯗ ꯂꯥꯛꯑꯣ ꯍꯥꯏꯕ
ꯅꯥꯏꯟꯇꯤ ꯅꯥꯏꯟꯗ
ꯅꯥꯏꯟꯇꯤ ꯅꯥꯏꯟ ꯌꯥꯔꯦꯍꯦ ꯅꯪꯁꯨ ꯑꯩꯅ ꯈꯔ ꯍꯥꯏꯔꯒ ꯅꯥꯏꯟꯇꯤꯅꯥꯏꯟ ꯐꯤꯞꯇꯤ ꯐꯥꯎꯕ ꯇꯪꯅꯦ
ꯑꯣꯛꯇꯣꯕꯔꯗ ꯐꯤꯞꯇꯤ ꯐꯥꯎ ꯈꯇꯪꯅꯦ ꯅꯪ ꯈꯪ ꯅꯥꯏꯟꯇꯤ ꯅꯥꯏꯟꯇ ꯅꯥꯏꯟꯇꯤ ꯅꯥꯏꯟꯗꯤ ꯖꯨꯂꯥꯏ
ꯅꯥꯏꯟꯇꯤ ꯅꯥꯏꯟꯗꯤ ꯖꯨꯂꯥꯏꯗ ꯍꯟꯗꯛ ꯖꯨꯂꯥꯏ ꯅꯠꯇ꯭ꯔꯣ
ꯍꯟꯗꯛ ꯖꯨꯂꯥꯏꯅꯦ ꯖꯨꯂꯥꯏꯗꯗꯤ ꯅꯥꯏꯟꯇꯤ ꯅꯥꯏꯟ ꯁꯨꯕꯅꯦ ꯑꯣꯇꯣꯕꯔꯗꯗꯤ ꯐꯤꯞꯇꯤ ꯈꯛꯇ ꯁꯨꯕꯅꯦ
ꯈꯪꯗ ꯈꯪꯗꯕꯩꯅꯤꯀꫭ
ꯑꯁ ꯏꯕꯥ ꯏꯕꯥꯅꯤꯁꯦ ꯀꯔꯤ ꯅꯣꯡꯖꯨꯊꯥꯗ ꯑꯣꯏꯅ ꯆꯠꯄ ꯅꯨꯡꯉꯥꯏꯕ꯭ꯔ ꯅꯤꯡꯗꯝꯗꯥꯗ ꯑꯣꯏꯅ ꯆꯠꯄ ꯅꯨꯡꯉꯥꯏꯕ꯭ꯔ ꯀꯥꯂꯦꯟꯗ ꯑꯣꯏꯅ ꯆꯠꯄ ꯅꯨꯡꯉꯥꯏꯕ꯭ꯔ ꯀꯔꯝꯕ ꯍꯦꯟꯅ ꯅꯨꯡꯉꯥꯏꯕ꯭ꯔ
ꯑꯥ ꯅꯣꯡꯖꯨꯊꯥꯗꯤ ꯐꯠꯇꯦ ꯍꯥꯏꯌꯦ
ꯍꯣꯏ ꯅꯣꯡꯖꯨ ꯊꯥꯗꯤ ꯐꯠꯇꯦ ꯍꯥꯏ ꯀꯣ ꯁꯖꯤꯕꯨ ꯀꯥꯂꯦꯟ ꯏꯪꯉꯥ ꯏꯉꯦꯟ ꯑꯗꯨ ꯀꯔꯝ ꯅꯤꯡ ꯊꯝꯊꯥꯗ ꯆꯠꯂꯁꯤꯔꯣ
ꯊꯥꯁꯨ ꯑꯁ ꯇꯜꯂꯤꯅꯦ
ꯇꯧꯕ꯭ꯔ ꯅꯨꯡꯁꯥ ꯎꯗꯕꯒꯤꯔ
ꯑꯧ
ꯑꯁ ꯅꯪ ꯅꯪꯗꯣ ꯑꯈꯣꯏ ꯕꯕꯥꯒ ꯃꯃꯥꯒꯤ ꯃꯧ ꯑꯣꯏꯅꯤꯡꯈ꯭ꯔ ꯑꯣꯏꯅꯤꯡꯈ꯭ꯔꯦꯅꯦ ꯑꯩꯁꯦ
ꯎꯝ ꯈ꯭ꯔꯕꯅꯦ ꯑꯗꯣ
ꯑꯗꫭ ꯂꯥ ꯑꯗꯨ ꯅꯪ ꯀꯩꯅꯣꯗ ꯐꯥꯎ ꯀꯩꯅꯣꯗꯐꯥꯎ ꯊꯣꯛꯂꯛꯈ꯭ꯔꫭ‌ ꯑꯩ ꯀꯩꯅꯣꯗ ꯐꯥꯎ ꯂꯥꯛꯑꯒꯦ
ꯍꯣꯏ ꯍꯣꯏ ꯌꯥꯏ ꯌꯥꯏꯌꯦ
ꯅꯪꯅ ꯍꯥꯏꯔꯛꯇꯕꯗꯨꯒꯤ ꯉꯥꯏꯔꯒ ꯂꯩꯕ
ꯑꯩ ꯅꯍꯥꯟꯗꯒꯤ ꯍꯥꯏꯔꯛꯑꯒ ꯅꯪꯅ ꯏꯁ ꯇꯥꯁꯟꯅꯗꯅ ꯑꯉꯥꯡ ꯃꯆꯥꯗ ꯑꯣꯏꯅ ꯐꯥꯒꯤ ꯖꫭꯒꯥꯏ ꯇꯧꯔ ꯂꯩꯔꯝꯃꯒ ꯏꯁ
ꯅꯪꯅ ꯅꯪ ꯅꯪꯅ ꯇ ꯍꯥꯏꯗꯤ ꯌꯥꯝ ꯊꯧꯁꯥꯗꯅ ꯉꯥꯡꯕꯗꯨꯗ ꯑꯩꯗꯤ ꯐꯥꯒꯤ ꯑꯣꯏꯔ
ꯏꯁ ꯃꯤꯗꯤ ꯄꯨꯔꯥ ꯑꯩꯗꯤ ꯂꯦꯈꯥꯗ ꯂꯦꯈꯥ ꯃꯅꯥ ꯑꯅꯤ ꯑꯍꯨꯝ ꯁꯨꯔꯦ ꯑꯩꯅ ꯏꯁꯤꯟꯕꯗꯣ ꯀꯣꯂꯣꯝꯅ ꯑꯁ ꯏꯕꯥꯅꯤꯒꯤ ꯋꯥꯔꯤꯗꯣ ꯐꯤꯂꯝ ꯄꯨꯊꯣꯛꯑꯅꯤ ꯑꯩ ꯗꯥꯏꯔꯦꯛꯇꯔꯅꯦ ꯑꯁ ꯅꯪ ꯅꯪ ꯀꯔꯝꯕ ꯄꯥꯠꯇ ꯀꯨꯝꯅꯤꯡꯕ꯭ꯔ ꯅꯨꯄꯤꯒꯤ ꯔꯣꯜꯂꯣ ꯄꯥꯈꯪ ꯅꯨꯄꯤꯒꯤ ꯔꯣꯜꯗ ꯑꯁ ꯀꯔꯤ ꯏꯁ ꯄꯥꯈꯪꯒꯤ ꯔꯣꯜꯗꯗꯤ ꯀꯨꯝꯕ ꯌꯥꯔꯣꯏ ꯅꯪ ꯅꯪꯁꯦ ꯑꯩ ꯏꯇꯨꯒꯤ ꯔꯣꯜꯗ ꯑꯣꯏ ꯀꯨꯝꯈ꯭ꯔꯣꯗ ꯑꯗꯨꯗꯤ ꯀꯩ ꯀꯥꯟꯅꯗꯦ
ꯑꯩ ꯅꯨꯄꯥ ꯌꯥꯝ ꯃꯥꯟꯕꯅꯦ
ꯎꯝ ꯅꯪꯒꯤ ꯀꯣꯛꯇꯣ ꯄꯨꯔꯥ ꯅꯨꯄꯥ ꯃꯥꯜꯂꯦ ꯑꯗꯨꯒ ꯅꯪꯒꯤ ꯅꯪꯒꯤ ꯈꯣꯡ ꯅꯪꯒꯤ ꯈꯨꯠ ꯑꯁ ꯅꯪ ꯂꯣꯏꯅꯃꯛ ꯅꯪ ꯅꯨ ꯄꯥꯅꯦꯗ ꯀꯥꯏ ꯅꯪ ꯅꯨꯄꯤ ꯅꯠꯇꯦꯍꯦ ꯅꯨꯄꯥ ꯑꯣꯏꯔ ꯂꯩꯔꯒ ꯅꯨꯄꯤꯅꯤ ꯀꯥꯏꯅ ꯅꯪ ꯅꯨꯄꯥꯅꯦ ꯈꯪꯉꯦ
ꯅꯨꯄꯥꯅꯦ ꯅꯪ ꯀꯝꯃꯥꯏ ꯈꯪꯉꯤꯅꯣ
ꯅꯪ ꯀꯩꯅꯣꯗꯒꯤ ꯈꯪꯕ ꯀꯩꯅꯣꯗꯤ ꯀꯩꯅꯣꯗꯣ ꯈꯪꯉꯦ ꯅꯪ ꯅꯣꯏ ꯅꯣꯏ ꯅꯣꯏ ꯈꯨꯟꯗꯒꯤ ꯑꯩ ꯃꯌꯥꯝ ꯇꯤꯟꯅꯔꯒ ꯂꯩꯌꯦꯕ ꯑꯁ ꯑꯗꯨꯗꯒꯤ ꯈꯪꯕ
ꯑꯣ ꯍꯣꯏꯅꯦ
ꯍꯌꯦꯡ ꯑꯌꯨꯛꯇꯣ
ꯑꯥꯎ
ꯇꯨꯝꯃꯣꯀꯣ ꯑꯗꯨꯝ ꯍꯧꯒꯠꯀꯅꯨ ꯄꯨꯡ ꯄꯨꯡ ꯑꯍꯨꯝ ꯃꯈꯥꯏ ꯑꯗ꯭ꯋꯥꯏꯗ ꯑꯩ ꯗꯤꯁꯇꯞ ꯇꯧꯔꯛꯀꯦ
ꯎꯝ
ꯑꯍꯨꯝꯗꯤ ꯑꯍꯨꯝ ꯃꯈꯥꯏꯗꯤ ꯈꯔ ꯊꯦꯡꯃꯟꯈ꯭ꯔꯦ ꯑꯍꯨꯝꯒ ꯃꯤꯅꯤꯠ ꯇꯔꯥꯃꯉꯥ ꯆꯠꯀꯥꯟꯗꯀꯣ
ꯑꯥꯎ ꯑꯥꯎ
ꯗꯤꯁꯇꯞ ꯇꯧꯔꯛꯀꯦ ꯑꯗꯨ ꯀꯥꯟꯗ ꯌꯥꯕ ꯅꯠꯇ꯭ꯔꯣ
ꯌꯥꯏꯌꯦ ꯃꯣꯁ ꯋꯦꯜꯀꯝꯅꯦ ꯀꯩꯅꯣ
ꯑꯁ ꯅꯪꯅ ꯑꯗꯨ ꯍꯥꯏꯔꯛꯄꯗꯣ ꯇꯥꯛꯅꯤꯡ ꯇꯥꯒꯦ ꯍꯥꯏꯅ ꯈꯜ ꯂꯩꯔꯝꯕꯅꯦ
ꯑꫭ
ꯍꯥꯏꯗꯤ ꯍꯥꯏꯔꯛꯀꯦ ꯑꯁ ꯇꯧꯔꯛꯀꯦ ꯍꯌꯦꯡ ꯗꯤꯁꯇꯞ ꯇꯧꯔꯛꯀꯦ ꯅꯪ
ꯍꯣꯏ ꯗꯤꯁꯇꯞ ꯀꯧꯗ꯭ꯔꯦ ꯑꯈꯣꯏꯗꯤ
ꯀꯩ ꯀꯧꯕ
ꯅꯨꯡꯁꯤꯅ ꯇꯧꯔꯛꯄꯗꯤ ꯗꯤꯁꯇꯞ ꯅꯠꯇꯦ ꯀꯩꯅꯣ
ꯅꯨꯡꯁꯤꯅꯕꯗꯤ ꯗꯤꯁꯇꯥꯞ ꯅꯠꯇꯦ
ꯃꯥꯅꯦ
ꯍꯣꯏ ꯆꯨꯝꯃꯤꯅꯦ ꯑꯁ ꯑꯩ ꯑꯃꯨꯛꯀ ꯈꯔ ꯂꯥꯟꯈ꯭ꯔꯦꯅꯦ ꯀꯨꯏꯗꯤ ꯀꯨꯏꯗ꯭ꯔꯕꯅꯤ ꯑꯥꯏ ꯇꯟꯒꯅꯣꯍꯦ
ꯑꯩ ꯅꯨꯡꯁꯤꯗꯒꯦ ꯇꯧꯋꯤꯀꯣ
ꯑꯗꯨ ꯌꯥꯔꯣꯏꯍꯦ ꯑꯩ ꯅꯪ ꯅꯪ ꯋꯥꯈꯜꯗ ꯉꯔꯥꯡ ꯈꯜꯂꯒ ꯀꯞꯄꯒ ꯂꯩꯒꯅꯤ ꯑꯩꯗꯣ ꯑꯁ ꯎꯄꯥꯏ ꯂꯩꯇꯕꯒꯤ ꯀꯞꯄꯅꯦ ꯏꯃꯥꯈꯣꯏꯁꯨ ꯈꯪꯕꯅꯦ ꯑꯁ ꯊꯦꯝꯕꯁꯤꯗꯤ ꯊꯦꯝꯕꯁꯤꯗꯤ
ꯑꯥ ꯑꯗꯣ ꯕꯛꯀꯦꯠ ꯀꯌꯥ
ꯕꯛꯀꯦꯠ ꯅꯠꯇꯦ ꯕꯛꯀꯦꯠ ꯅꯠꯇꯦ ꯀꯩꯅꯣ ꯕ꯭ꯔꯥꯏꯠ ꯑꯣꯏꯌꯦ ꯕ꯭ꯔꯥꯏꯠ ꯑꯃ
ꯑꯁ ꯅꯨꯡꯉꯥꯏꯇꯤꯌꯦ
ꯑꯁ ꯎꯝ ꯅꯪꯗꯤ ꯀꯔꯤꯝꯇ ꯈꯪꯕꯤꯗꯦ ꯃꯤꯅ ꯑꯗꯨꯝ ꯋꯥꯅ ꯅꯨꯡꯁꯤꯅ ꯂꯩꯔꯝꯃꯁꯨ
ꯎꯝ
ꯅꯪꯗꯤ ꯌꯥꯝꯅ ꯐꯠꯇꯦ ꯀꯣꯜꯁꯨ ꯇꯧꯔꯛꯇꯦ ꯀꯣꯜ ꯇꯧꯕꯤꯔꯁꯨ ꯄꯥꯏꯈꯠꯇꯦ ꯀꯣꯜ ꯕꯦꯛꯁꯨ ꯇꯧꯔꯛꯇꯦ
ꯑꯩꯅ ꯈꯪꯗꯕꯩꯅꯤꯅꯦꯍꯦ
ꯏꯁ ꯃꯤꯁꯀꫭꯜ ꯆꯅꯤꯃꯨꯛ ꯂꯩꯔꯝꯃꯦ ꯃꯤꯁꯀꫭꯜ ꯆꯅꯤꯃꯨꯛ ꯂꯩꯔꯝꯃꯁꯨ ꯏꯁ ꯇꯧꯔꯛꯇꯦ ꯅꯪꯗꯤ ꯌꯥꯝꯅ ꯄꯣꯡꯉꯦ
ꯄꯣꯡꯕ ꯅꯠꯇꯤꯌꯦ
ꯀꯩꯗꯧꯕꯩꯔ ꯑꯗꯨꯗꯤ
ꯍꯥ
ꯀꯩꯗꯧꯕꯒꯤꯔꯥ ꯑꯗꯨꯗꯤ
ꯑꯩ ꯈꯪꯍꯧ ꯈꯪꯍꯧꯗꯕꯩꯅꯦ
ꯑꯣꯑꯣ ꯑꯁ ꯑꯗꯣ ꯂꯩꯁꯥꯕꯤꯁꯤꯡ ꯁꯦ ꯅꯨꯄꯤ ꯂꯩꯁꯥꯕꯤꯁꯤꯡꯁꯦ ꯎꯝ ꯐ꯭ꯔꯣꯛꯇꯣ ꯍꯥꯞꯄꯗꯤ ꯌꯥꯝ ꯐꯖꯩꯅꯦ ꯀꯩꯗꯧꯕꯒꯤꯔ
ꯈꯪꯗꯤꯌꯦ
ꯏꯁ ꯈꯪꯗꯤꯌꯦ ꯍꯥꯏ ꯑꯁꯦꯡꯕꯩꯅꯦ